ꯍꯜꯂꯣ ꯇꯥꯕꯣ ꯍꯜꯂꯣ ꯂꯣ ꯇꯥꯕꯣ ꯇꯥꯏꯌꯦ ꯇꯥꯏꯌꯦ ꯇꯥꯔꯔꯕꯣ ꯇꯥꯔꯔꯕꯣ
ꯇꯥꯏꯌꯦ ꯇꯥꯏꯌꯦ ꯅꯪ ꯇꯥꯕ꯭ꯔꯣ
ꯇꯥꯏꯦ ꯇꯌꯦ ꯀꯦꯗꯣꯔ ꯃꯤꯅꯣ
ꯍꯤꯞꯄꯝꯕꯅꯦ ꯅꯪꯗ ꯀꯩꯗꯧꯔꯤ
ꯑꯩꯁꯨ ꯑꯩꯁꯨ ꯂꯩꯔꯝꯕꯅꯦ ꯁꯨꯝ ꯆꯥꯛ ꯇꯣꯛꯄꯒꯤ ꯋꯥꯀꯤꯡ ꯏ ꯉꯥꯏꯍꯥꯛ ꯁꯨꯝ ꯆꯠꯂꯝꯕꯅꯦ ꯀꯩꯀꯩ ꯃꯊꯦꯜ ꯆꯥꯔꯒꯦ ꯐꯤꯒꯔ ꯁꯦꯝꯕ ꯅꯠꯇꯦꯗ ꯎꯝ
ꯀꯩ ꯑꯦꯞ ꯊꯣꯛꯍꯟꯒꯦ ꯍꯥꯏꯔꯕ
ꯅꯠꯇꯦꯗ ꯐꯤꯒꯔ ꯁꯦꯝꯕ ꯅꯠꯇꯦꯗ ꯁꯨꯝ ꯋꯥꯛꯀꯤꯡ ꯆꯠꯄ ꯁꯥꯟꯅꯕꯅꯤ ꯆꯥꯛ ꯇꯣꯛꯄꯒꯤ
ꯑꯠꯆꯥ ꯑꯠꯆꯥꯥ ꯑꯩ ꯀꯩꯅꯣ ꯆꯥꯕꯗꯨꯕꯣ ꯍꯋꯥꯏ ꯊꯣꯡꯕ ꯆꯥꯏ ꯅꯪꯗꯤ ꯀꯩ ꯇꯧꯔꯕ ꯀꯩ ꯃꯊꯦꯜ ꯇꯧꯔꯕ
ꯑꯣ ꯑꯩꯗꯤ ꯁꯧꯒ꯭ꯔꯤ ꯊꯣꯡꯕꯑꯃꯅꯦ ꯀꯥꯡꯉꯧꯝꯅꯦ ꯇꯥꯏ
ꯑꯁ ꯃꯊꯦꯟ ꯃꯊꯦꯟ ꯌꯥꯝ ꯌꯥꯝ ꯇꯧꯋꯤꯅꯦ
ꯑ ꯃꯊꯦꯟ ꯃꯊꯦꯟ ꯌꯥꯝ ꯇꯧꯋꯦ ꯀꯅꯥꯅ ꯊꯣꯡꯒꯦ
ꯑꯩꯈꯣꯏ ꯑꯩꯈꯣꯏ ꯃꯥꯅ ꯊꯣꯡꯉꯦ ꯅꯣꯏ ꯀꯅꯥ ꯊꯣꯡꯒꯦ
ꯑꯣ ꯑꯩꯅ ꯑꯗꯨꯝ ꯇꯧꯁꯜꯂꯦ ꯉꯁꯤꯗꯤ
ꯑꯁ ꯍꯦ ꯍꯦ ꯍꯥꯎꯖꯥꯠꯂꯣ
ꯍꯥꯎꯋꯦ ꯏꯁꯥꯅ ꯊꯣꯡꯉꯦ ꯏꯁꯥꯅ ꯊꯣꯡꯕꯩꯔ ꯈꯪꯗꯦ ꯍꯥꯎꯋꯦ ꯉꯁꯤꯗꯤ ꯑꯩꯈꯣꯏ ꯃꯥꯥꯍꯣꯏꯗꯣ ꯊꯕꯛ ꯆꯠꯊꯣꯛ ꯈꯤ ꯋꯥ ꯑꯗꯨꯗꯨꯒꯤ ꯑꯩ ꯑꯗꯨꯗꯨꯒꯤ ꯑꯩꯅ ꯑꯗꯨꯝ ꯍꯣꯠꯅꯔꯦ
ꯌꯨꯝ ꯃꯤ ꯌꯥꯝꯗꯕ ꯅꯣꯏꯗꯤ ꯅꯁꯥꯅ ꯁꯠ ꯁꯠ ꯒ꯭ꯌꯥꯟ ꯇꯥꯎꯅꯦ
ꯎꯝ ꯌꯥꯗ꯭ꯔꯤ ꯌꯥꯎꯗ꯭ꯔꯔꯤ ꯑꯗꯨ ꯌꯥꯗꯔꯤ ꯄꯩꯁꯥ ꯊꯣꯛꯇꯅ ꯑꯗꯨꯒꯨꯝꯕ ꯊꯕꯛꯇꯣ ꯇꯧꯕ ꯌꯥꯗꯦ
ꯑꯣ ꯑꯗꯨꯒꯨꯝꯕ ꯑꯃꯁꯨ ꯂꯩꯕꯣꯏꯌꯥ
ꯅꯪꯕꯨ ꯍꯧꯖꯤꯛꯀꯥꯟ ꯀꯩꯀꯩ ꯇꯧꯔꯤꯒꯦ ꯀꯩꯀꯩ ꯍꯣꯠꯅꯔꯤꯒꯦ
ꯑꯁ ꯀꯔꯤꯝ ꯍꯣꯠꯅꯗꯦ ꯑ ꯃꯊꯥ ꯁꯥꯏ ꯀꯔꯤꯅꯣ ꯇꯧꯗꯣꯏꯁꯦ ꯒ꯭ꯌꯥꯟ ꯇꯥꯗꯦ ꯅꯪꯗꯤ ꯀꯩ ꯀꯩ ꯇꯧꯔꯤꯒꯦ
ꯑꯩꯁꯨ ꯀꯩꯁꯨꯝ ꯊꯣꯏꯗꯣꯛꯄ ꯇꯧꯗꯦꯗ ꯅꯣꯡꯃꯒꯤ ꯈꯔ ꯆꯥ ꯈꯔ ꯇꯨꯝ ꯈꯔ ꯁꯥꯟꯅ
ꯇꯟꯖꯨꯅꯤꯅꯤ
ꯕꯦꯠꯃꯤꯟꯇꯟ ꯁꯥꯟꯅꯔꯤꯕꯗꯣ
ꯁꯥꯟꯅꯩꯌꯦ ꯑꯌꯨꯛ ꯑꯌꯨꯛꯇ ꯍꯧꯒꯠꯂꯒ ꯑꯩꯈꯣꯏꯒꯤ ꯑꯩꯈꯣꯏ ꯑꯗꯨꯒꯤꯗ ꯀꯝꯃꯨꯅꯤꯇꯤ ꯍꯣꯜ ꯑꯃ ꯂꯩꯌꯦꯕ
ꯑꯥ
ꯑꯗꯨꯗꯨꯗ ꯃꯌꯥꯝ ꯍꯧꯖꯤꯛꯇꯤ ꯁꯥꯔꯕꯅꯤꯅ ꯑ ꯃꯤ ꯁꯤꯡꯁꯦ ꯉꯟꯅ ꯉꯟꯅ ꯍꯧꯒꯠꯅꯔꯛꯑꯦ
ꯎꯝ
ꯇꯨꯝꯕ ꯌꯥꯅꯗ꯭ꯔꯕꯅꯤꯅ ꯑꯍꯟ ꯈꯔꯅꯦ ꯑꯗꯒꯤ ꯑꯇꯣꯞꯄ ꯂꯩꯀꯥꯏꯗꯒꯤꯁꯨ ꯑꯗꯨꯝ ꯂꯥꯛꯑꯦ ꯑꯗꯨ ꯇꯔ ꯑꯩꯈꯣꯏ ꯕꯣꯜ ꯈꯔꯒ ꯂꯩꯕ ꯄꯩꯁꯥ ꯈꯔ ꯈ ꯈꯥꯏꯖꯤꯟꯅꯩꯌꯦ ꯑꯗꯨ ꯇꯧꯔ ꯁꯥꯟꯅꯩꯌꯦ
ꯑꯠꯆꯥ ꯑꯠꯆꯥ
ꯅꯪꯗꯤ ꯕꯣ ꯐꯨꯠꯕꯣꯜꯒ ꯍꯦꯛ ꯁꯥꯟꯅꯕꯗꯨꯕꯨ ꯁꯥꯟꯅꯔꯤꯕꯣ
ꯑꯁꯤ ꯁꯥꯟꯅꯔꯤ ꯅꯨꯡꯗꯥꯡ ꯋꯥꯏꯔꯝ ꯅꯨꯡꯗꯥꯡ ꯋꯥꯏꯔꯝ ꯉꯥꯏꯍꯥꯛ ꯉꯥꯏꯍꯥꯛ ꯊꯣꯛꯑꯦ ꯁꯥꯟꯅꯕ
ꯑꯣꯝ
ꯎ ꯍꯛꯆꯥꯡꯁꯦ ꯍꯨꯃꯥꯡ ꯈꯔ ꯂꯧꯊꯣꯛꯄꯅ ꯍꯨꯃꯥꯡ ꯇꯥꯕ ꯅꯨꯡꯉꯥꯏꯌꯦꯅ ꯈꯔ ꯆꯦꯟ ꯆꯣꯡ ꯁꯥꯟꯅꯕꯗꯨꯅ
ꯃꯥꯅꯤ ꯃꯥꯅꯤ ꯈꯔ ꯍꯨꯃꯥꯡ ꯇꯥꯈꯤꯕꯁꯤꯅ ꯏꯁꯥꯁꯦ ꯌꯥꯡꯕꯅꯦ
ꯃꯥꯅꯦ ꯌꯥꯡꯕ ꯃꯥꯜꯂꯦ
ꯎꯝ
ꯇꯨꯝꯕ ꯆꯥꯕ ꯅꯨꯡꯉꯥꯏꯌꯦ ꯑꯗꯨꯗꯤ
ꯃꯥꯅꯦ ꯃꯥꯅꯦ ꯈꯔꯦ ꯁꯥꯙꯔꯨ ꯒ ꯈꯔ ꯌꯥꯝ ꯆꯥꯁꯜꯂꯤꯦꯗꯣ
ꯍꯣꯏ ꯇꯨꯝꯕ ꯃꯤꯀꯞ ꯊꯣꯛꯇꯦꯗꯣ ꯇꯥꯔꯗꯤꯦ ꯁꯥꯟꯅꯧꯔꯒꯦ
ꯈꯪꯗꯦꯗ ꯍꯧꯖꯤꯛꯁꯤꯕꯣ ꯄꯩꯁꯥꯒ ꯊꯣꯛꯇꯕꯅꯦ ꯋꯥꯔꯦꯅꯦ
ꯋꯥꯔꯦ ꯇꯥꯏ ꯑꯁ ꯀꯩꯅꯣ ꯈꯪꯗꯦ ꯀꯔꯤ ꯇꯧꯔꯒ ꯐꯒꯗꯕꯅꯣ ꯈꯪꯗꯦꯅꯦ
ꯄꯥꯎ ꯍꯣꯏ ꯃꯌꯥꯝꯁꯦ ꯄꯥꯎ ꯐꯥꯎꯗ ꯀꯨꯏꯔꯦꯅ ꯐꯣꯟ ꯇꯧꯔꯛꯏꯕꯅꯤ
ꯐꯥꯎꯗ ꯀꯨꯏꯔꯅꯦ ꯑꯩ ꯅꯣꯏ ꯂꯣꯏ ꯅꯨꯡꯉꯥꯏꯅꯈ꯭ꯔꯕꯅ ꯑꯩꯅ ꯐꯣꯟ ꯇꯧꯔꯛꯀꯗꯧꯖ ꯑꯩ ꯅꯨꯡꯉꯥꯏꯇ꯭ꯐꯧ ꯇꯧꯔꯣꯏꯒꯦꯅ ꯇꯧꯔꯛꯇ꯭ꯔꯕꯅꯤ
ꯑꯣ ꯑꯗꯨꯒ ꯑꯗꯨꯒ ꯆꯞ ꯃꯥꯟꯅꯕ ꯏꯁꯇꯦꯖ ꯆꯝ ꯂꯩ
ꯊꯃ ꯅꯅꯥꯁꯤꯦ ꯑꯗꯨꯠ
ꯅꯣꯡ ꯐꯥꯗꯝꯇ ꯄꯨꯟꯁꯤꯅꯦ
ꯑꯗꯨꯅꯦ ꯑꯝꯇꯪ ꯄꯨꯅꯤꯡꯉꯤꯅꯤ
ꯑꯗꯨꯅꯦ ꯅꯁꯛ ꯅꯁꯥ ꯂꯣꯏ ꯑꯣꯜꯂꯝꯃꯅꯤꯅꯦ
ꯑꯣꯟꯗꯦꯗ ꯍꯥꯟꯅꯦ ꯍꯥꯃꯨ ꯍꯥꯃꯨꯗꯨꯅꯤ
ꯑꯝꯇꯪ ꯄꯨꯜꯂꯒ ꯑꯩꯈꯣꯏꯁꯨ ꯀꯣꯏꯕ ꯆꯠꯂꯨ ꯌꯥꯕꯅꯤ
ꯌꯥꯏ ꯑꯗꯨꯅꯦ ꯆꯥꯛ ꯆꯔꯥ ꯑꯃ ꯍꯥꯎ ꯍꯥꯎꯊꯄꯀꯣ
ꯈꯨꯏꯅꯦꯕ ꯆꯥꯃꯤꯟꯅꯗꯕ
ꯑꯗꯨꯅꯦ ꯃꯌꯥꯝꯗꯨ ꯀꯔꯝ ꯀꯔꯝ ꯇꯧꯅꯔꯤꯅꯣ ꯈꯪꯗꯦꯅꯦ ꯑꯩꯈꯣꯏ ꯀꯥꯡꯕꯨ ꯃꯌꯥꯝꯗꯨꯕꯨꯣ ꯃꯍꯩ ꯃꯍꯩ ꯃꯍꯥꯏ ꯃꯍꯥꯏ ꯂꯣꯏꯗꯩꯅ
ꯎꯝ ꯎꯝ ꯎ ꯑꯦ ꯑꯗꯨ ꯍꯥꯏꯔꯒ ꯅꯪ ꯑꯃ ꯅꯣꯏꯒꯤ ꯆꯤꯡ ꯆꯤꯡ ꯀꯥꯕ ꯆꯤꯡ ꯀꯥꯕꯒꯤ ꯀꯩꯅꯣ
ꯁꯟꯗꯦ ꯇꯧꯕꯗꯨꯔꯥ
ꯑ ꯅꯪ ꯇꯧꯕꯗꯗꯨꯕꯨ ꯃꯤ ꯐꯖꯅ ꯀꯅ ꯏꯕꯨꯨꯁꯤꯕꯨ ꯀꯃꯥꯏꯅ ꯇꯧꯒꯦ
ꯑꯩ ꯇꯧꯗꯕ ꯀꯨꯏꯔꯦ ꯆꯍꯤꯃꯨꯛ ꯆꯍꯤꯕꯨꯗꯤ ꯐꯥꯗ꯭ꯔꯤ ꯑ ꯑꯩꯅ ꯇꯧꯔꯛꯇꯕꯁꯦ ꯑꯩ ꯆꯍꯤꯃꯨꯛ ꯐꯥꯔ ꯃꯥꯜꯂꯦꯗ ꯚꯥꯏ ꯑꯩꯈꯣꯏ ꯀꯩꯅꯣ ꯂꯣꯏꯕꯗꯨꯗꯒꯤ ꯑꯗꯨꯝ ꯇꯧꯗ꯭ꯔꯦꯕ ꯎꯝ ꯃ ꯑꯩꯈꯣꯏ
ꯐꯖ ꯀ ꯀꯥꯅ ꯇꯕ꯭ꯔꯣ
ꯑ ꯑꯗꯨꯝ ꯂꯥꯛꯅꯕꯅꯦ ꯚꯥꯏ ꯆꯥꯡ ꯑꯃꯅ ꯑꯗꯨꯝ ꯑꯩ ꯑꯩꯗꯤ ꯌꯥꯍꯧ ꯊꯦꯡꯉꯝꯅꯤ ꯑꯌꯨꯛꯇ ꯄꯛ ꯈꯪꯗ꯭ꯔꯦꯕꯀꯣ ꯍꯥꯟꯅ ꯑꯩꯈꯣꯏꯅ ꯑꯍꯥꯟꯕ ꯇꯧꯕ ꯍꯧꯔꯛꯄ ꯑꯗꯨ ꯃꯤ ꯑꯁꯤ ꯀꯥꯏꯗꯒꯤ ꯒꯥꯔꯤꯒ ꯈꯝꯃꯝꯕꯗꯤ ꯂꯩꯇꯕꯅꯤ ꯑꯗꯣ ꯑꯗꯨꯃꯛ ꯌꯧꯗ꯭ꯔꯒꯁꯨ ꯑꯗꯨꯝꯗꯤ ꯂꯥꯛꯅꯕ ꯃꯥꯜꯂꯦ ꯍꯥꯏ ꯅꯨꯡꯊꯤꯒꯔ ꯂꯥꯛꯄ ꯀꯥꯡꯒꯨ ꯑꯝ ꯂꯩꯗꯅ ꯑ ꯍꯛꯆꯥꯡ ꯐꯅꯤꯡꯕꯒꯤ ꯑꯗꯨ ꯅꯠꯇꯕꯤ ꯍꯧꯖꯤꯛ ꯃꯌꯥꯝꯁꯦ ꯁꯟꯗꯦꯁꯦ ꯑꯩꯈꯣꯏ ꯌꯐꯝ ꯈꯣꯠꯐꯝꯁꯨ ꯂꯩꯇ꯭ꯔꯕꯅꯤꯅ ꯄꯣꯊꯥꯐꯝ ꯑꯣꯏꯔꯦꯅ ꯑꯁꯤꯅ
ꯃꯥꯅꯤ ꯃꯥ
ꯑꯗꯨ ꯅꯣꯏ ꯂꯥꯛꯅꯕꯅꯤꯗ
ꯑꯗꯩ ꯍꯧꯖꯤꯛꯁꯦ ꯀꯦꯝꯄꯤꯡ ꯆꯠꯄ ꯌꯥꯝ ꯇꯧꯅꯔꯤꯅꯦ ꯑꯇꯣꯞꯄ ꯖꯒꯥ ꯖꯒꯥ ꯅꯗꯒꯤ ꯆꯤꯡ ꯑꯗꯦ ꯆꯤꯡ ꯀꯥꯕꯤ ꯈꯣꯠꯄꯤ ꯑꯣ ꯃꯣꯏ ꯈꯔ ꯊꯤꯡꯖꯤꯟꯕ ꯀꯥꯡꯕꯨꯁꯨ ꯈꯔ ꯂꯩ ꯃꯥꯜꯂꯦ
ꯍꯍꯣꯏ ꯁꯤ ꯄꯨꯟꯁꯤ ꯂꯣꯛꯀꯤꯒꯗꯤ ꯊꯤꯡꯈ꯭ꯔꯦꯅꯦ
ꯑꯣ ꯑꯗꯒꯤ ꯑꯩꯈꯣꯏꯅ ꯑꯩꯈꯣꯏꯅ ꯉꯥꯏꯍꯥꯃꯨꯛ ꯆꯠꯂꯨꯕ ꯁꯅꯥꯃꯍꯤꯒꯗꯣ ꯑꯗꯨ ꯀꯗꯦ ꯀꯦ ꯇꯧꯕ ꯅꯨꯡꯉꯥꯏ ꯍꯥꯏꯔꯤꯌꯦ
ꯍꯣꯏ
ꯑꯃꯨꯇꯪ ꯆꯠꯂꯒ ꯇꯧꯔꯨ ꯌꯥꯕ ꯑꯣꯖꯥꯅꯤꯅꯦ
ꯆꯠꯁꯦ ꯆꯠꯁꯦ ꯑꯩꯗꯤ ꯇꯨ ꯊꯥꯎꯖꯟ ꯀꯌꯥꯗꯅꯣ ꯇ꯭ꯋꯦꯟꯇꯤ ꯇꯨ ꯇ꯭ꯋꯦꯟꯇꯤ ꯊ꯭ꯔꯤ ꯑꯗꯨꯋꯥꯏꯗꯝ ꯅꯪ ꯆꯠꯂꯨꯔꯦ ꯅꯨꯡꯉꯥꯏꯕꯅꯦ ꯑꯗꯨꯒꯤ ꯃꯐꯝꯗꯣ ꯌꯥꯝꯅ ꯃꯇꯣꯟ ꯅꯠꯇ꯭ꯔꯒ ꯃꯈꯥꯒꯤ ꯀꯩꯅꯣ ꯁꯤꯡꯗꯨ ꯂꯣꯏ ꯎꯏ ꯁꯤꯇꯤꯁꯤꯡꯗꯨ ꯂꯣꯏ ꯎꯏꯌꯦꯕ
ꯑꯣ ꯑꯗꯨ ꯑꯩ ꯅꯍꯥꯟ ꯑꯩꯈꯣꯏ ꯁꯤꯗꯒꯤ ꯑꯍꯟ ꯈꯔꯅ ꯆꯠꯁꯦꯅ ꯃꯣꯏꯕꯨꯗꯤ ꯆꯠꯈꯤꯕ ꯑꯩꯗꯣ ꯆꯠꯀꯦ ꯇꯧꯔꯒ ꯍꯛꯆꯥꯡꯗꯣ ꯅꯨꯡꯉꯥꯏ ꯅꯨꯡꯉꯥꯏꯔꯛꯇ꯭ꯔꯕ ꯄꯩꯁꯥ ꯁꯥꯒꯠꯂꯛꯇꯅ ꯑꯩꯗꯣ ꯑꯃꯨꯛ ꯑꯥꯗ ꯑꯃꯨꯛ ꯆꯠꯁꯤꯜꯂꯨꯔꯒ ꯑꯗꯨꯗꯤ ꯍꯛꯆꯥꯡꯗꯣ ꯅꯨꯡꯉꯥꯏꯔꯔꯣꯏꯅ ꯌꯥꯎꯍꯧꯗ꯭ꯔꯦ ꯑꯗꯣ ꯃꯣꯏꯅ ꯚꯗꯤꯑꯣ ꯀꯣꯜ ꯇꯧꯔꯛꯑꯦ
ꯑꯥ
ꯑꯁ ꯃꯣꯏꯗꯤ ꯐꯖꯅ ꯅꯨꯡꯉꯥꯏ ꯂꯩꯖꯔꯦ ꯃꯣꯏ ꯦꯁꯒꯦꯁ ꯍꯥꯎꯁ ꯂꯩ ꯃꯥꯜꯂꯦ
ꯑꯩ ꯒꯦꯁ ꯍꯥꯎꯁꯇꯤ ꯈꯪꯗꯦ ꯑꯗꯨꯗꯗꯤ
ꯑꯣ ꯂꯩ ꯂꯩ ꯂꯩ ꯍꯥꯏꯕ ꯀꯃꯥꯏꯅꯥ ꯑꯗꯣ ꯃꯣꯏ ꯑꯗꯨꯗ ꯑꯣꯏꯅ ꯑꯗꯨꯗ ꯑꯣꯏꯅ ꯂꯩꯔꯦ ꯃꯣꯏꯗꯣ ꯑꯗꯨꯒ ꯆꯥꯛ ꯌꯦꯟꯁꯥꯡ ꯊꯣꯡꯕꯒꯤ ꯑꯗꯒꯤ ꯑꯣꯛ ꯊꯣꯡꯕꯒꯤ ꯀꯩ ꯎ ꯂꯩꯑꯦ ꯑꯩꯉꯣꯟꯗ ꯍꯣꯏ ꯍꯣꯏ ꯇꯧꯔꯤ ꯅꯪ ꯂꯥꯛꯑꯝꯃ ꯗꯤ ꯅꯨꯡꯉꯥꯏꯒꯗꯕꯅꯤ ꯌꯥ ꯃꯊꯛꯇꯗ ꯎꯔꯦ ꯇꯥꯔꯦꯅꯦ ꯃꯣꯏꯅ ꯎ ꯂꯩ ꯑꯗꯨ ꯄꯣꯠꯇꯣ ꯑꯩ ꯆꯠꯇꯕꯅꯤꯅ ꯑꯩꯈꯣꯏꯗꯤ ꯈꯪꯗ꯭ꯔꯦꯕ ꯑꯗꯨꯗꯤ꯫ ꯐꯣꯟꯗ ꯎꯕꯒ ꯗꯥꯏꯔꯦꯛ ꯎꯕꯗꯨꯒꯗꯤ ꯈꯦꯠꯅꯩꯗꯅꯀꯣ ꯑꯗꯣ ꯆꯠꯅꯤꯡꯉꯦ꯫ ꯑꯝꯇꯪꯗꯤ ꯆꯠꯂꯨꯁꯦ ꯑꯩꯈꯣꯏ ꯃꯌꯥꯝ ꯇꯧꯔꯒ꯫
ꯄ꯭ꯂꯥꯟ ꯇꯧꯔꯖꯤꯅꯦ ꯑꯗꯨꯅ ꯐꯔꯦꯅꯦ ꯑꯗꯣ ꯈꯪꯗꯦꯅꯦ ꯍꯧꯖꯤꯛꯇ ꯑꯃꯨꯛ ꯊꯤꯡꯈ꯭ꯔꯥꯖꯥꯠꯂꯣ ꯑꯗꯨꯕꯣ?
ꯑꯗꯨꯒꯤ ꯑꯗꯨꯒꯤ ꯑꯗꯨꯒꯤ ꯄꯥꯎꯗꯤ ꯂꯩꯇꯦ ꯑꯗꯣ ꯍꯧꯖꯤꯛꯁꯦ ꯀꯤꯖꯨ ꯀꯤꯕ ꯍꯥꯏꯇꯥꯔꯦ ꯆꯤꯡꯖꯦꯀꯣ꯫ ꯊꯣꯛꯏꯕ ꯊꯧꯗꯣꯛ ꯋꯥꯊꯣꯛ ꯃꯌꯥꯝꯁꯤꯗꯀꯣ ꯄꯪꯆꯠ ꯆꯠꯁꯤꯜꯂꯨꯔꯒ ꯍꯌꯦꯡ ꯍꯌꯦꯡ ꯑꯥꯗ ꯀꯅꯥ ꯈꯪꯅꯤ ꯑꯃꯝ ꯑꯩꯈꯣꯏ ꯏꯆꯤꯟ - ꯏꯅꯥꯎ ꯑꯃ ꯂꯩꯔ ꯐꯨꯔ ꯇꯥꯟꯊꯔꯛꯑꯒꯗꯤ ꯍꯧꯖꯤꯛꯁꯦ ꯈꯛꯇꯪ ꯑꯗꯨꯝ ꯆꯥ ꯂꯩꯔꯦ ꯊꯥꯏꯅꯒꯤ ꯃꯇꯝꯗ ꯑꯣꯏꯔꯗꯤ ꯑꯗꯨꯝ
ꯎꯝ ꯊꯥꯏꯅꯒꯤ ꯃꯇꯝꯗꯨ ꯑꯣꯏꯔꯗꯤ ꯑꯗꯨꯝ ꯆꯠꯄ ꯌꯥꯕ꯫
ꯍꯣꯏ꯫
ꯑꯃꯖꯨ ꯌꯥꯎꯒꯗꯏꯅꯦ ꯀꯩꯅꯣ ꯀꯥꯡꯕꯨꯅ ꯄꯨꯂꯤꯁ ꯀꯥꯡꯕꯨꯅ ꯆꯩꯔꯒ ꯐꯨꯗ ꯇꯥꯟꯊꯈꯤꯕ ꯑꯃ꯫
ꯍ ꯍꯣꯏ ꯑꯗꯨꯅꯦ ꯄꯨꯟꯁꯤ ꯂꯣꯛ ꯀꯤꯗꯣ꯫
ꯑꯣ ꯑꯗꯨ ꯇꯜꯂꯦꯕ ꯑꯗꯨꯗꯨꯅ ꯑꯗꯨꯃꯥꯏꯅ ꯀꯩꯅꯣ ꯇꯧꯔꯗꯤ
ꯍꯣꯏ꯫ ꯒ꯭ꯌꯥꯟ ꯇꯥꯗꯦ ꯑꯗꯣ ꯑꯩ ꯑꯗꯨꯒꯤꯗꯨꯕꯨꯗꯤ ꯑꯩ ꯑꯗꯨ ꯃꯅꯥꯛꯇꯨꯗ ꯏꯃꯥꯟꯅꯕ ꯑꯃ ꯂꯩꯌꯦꯕ ꯍꯧꯖꯤꯛꯀꯤ ꯅꯣꯡꯄꯣꯛ ꯁꯟꯖꯦꯜꯃꯛꯇ ꯑꯗꯣ ꯃꯉꯣꯟꯗ ꯐꯣꯟ ꯇꯧꯔ ꯈꯣꯠꯂꯒ ꯑꯗꯨꯝ ꯍꯪ ꯌꯥꯅꯤ ꯌꯥꯔꯤꯕ ꯈꯣꯠꯂꯤꯕ ꯀꯃꯥꯏꯅ ꯇꯧꯒꯦꯅ ꯑ ꯍꯞꯇꯥ ꯑꯅꯤꯃꯨꯛꯀꯤ ꯃꯃꯥꯡꯗ ꯏꯅꯥꯎꯄꯥ ꯆꯠꯂꯨꯌꯦ꯫ ꯃꯣꯏ ꯑꯩ ꯆꯠꯄꯗꯗꯤ ꯑꯗꯨꯝ ꯀꯩꯁꯨ ꯇꯧꯔ ꯇꯧꯗꯦꯕꯀꯣ꯫
ꯑꯥ꯫
ꯑꯥ ꯑꯗꯨꯗꯒꯤ ꯍꯞꯇꯥꯃꯨꯛꯀꯤ ꯃꯃꯥꯡꯗꯁꯨ ꯑꯉꯥꯡ ꯏꯅꯥꯎꯄꯥꯁꯤꯡ ꯑꯃꯁꯨ ꯆꯠꯂꯨꯕꯅꯦ ꯃꯣꯏꯁꯨ ꯀꯩꯝ ꯇꯧꯗꯣꯏ ꯈꯂꯦ ꯑꯗꯣ ꯍꯧꯖꯤꯛ ꯃꯤꯁꯦ ꯆꯠꯄ ꯍꯦꯟꯃꯜꯂꯛꯄꯁꯦ ꯑꯗꯨꯗꯒꯤ ꯅꯨꯄꯥ ꯉꯛ ꯇ ꯆꯥꯗꯤ ꯐ ꯅꯨꯄꯤ ꯑꯉꯥꯡ ꯑꯗꯨꯝ ꯑꯍꯤꯡ ꯌꯥꯔꯛꯄ ꯍꯣꯏ ꯍꯣꯏ ꯍ ꯑꯗꯨꯗꯒꯤ ꯍꯤꯗꯥꯛ ꯊꯛꯆꯟꯕ ꯈꯣꯠꯆꯟꯕ ꯌꯥꯎꯅꯕꯅꯤꯅꯅꯦ ꯍꯛꯇ ꯌꯥꯅꯨꯖꯨ ꯌꯥ ꯑ ꯂꯩꯀꯥꯏ ꯄꯥꯟꯗꯝꯅꯤꯅ꯫
ꯑꯥ ꯃꯅꯦ ꯃꯥꯅꯦ꯫
ꯑꯗꯨꯒꯨꯝꯝꯕꯕꯩꯗꯨꯅꯤꯅꯦ ꯃꯌꯥꯝꯅ ꯌꯥꯝ ꯊꯤꯡꯉꯤ ꯑꯗꯨꯗꯩꯩ ꯃꯣꯠꯁꯤꯟꯕ - ꯈꯣꯠꯆꯟꯕ꯫ ꯃꯁꯥꯅ ꯂꯥꯛ ꯈꯣꯠꯂꯒ ꯍꯥꯏꯗꯤ ꯆꯥꯅ ꯊꯛꯅꯕꯗ ꯑꯗꯨꯝ ꯃꯣꯏꯅ ꯂꯣꯏꯁꯤꯟꯖꯔꯒ ꯐꯖꯅ ꯐꯠꯇ ꯍꯥꯎꯊꯤ ꯂꯣꯏꯁꯤꯟꯖꯔꯒ ꯄꯨꯔꯗꯤ ꯐꯒꯗꯕ꯫
ꯎꯝ ꯂꯪꯊꯣꯛ ꯂꯪꯊꯣꯛꯑ ꯊꯝꯃꯝꯃꯅꯤ ꯃꯣꯏꯗꯤ꯫
ꯍꯣꯏ ꯑꯗꯨꯒꯨꯝꯕꯖꯤꯗꯅꯤ ꯆꯠꯅꯤꯡꯕ ꯑꯩꯈꯣꯏ ꯇꯞꯅ ꯆꯠꯀꯦ ꯈꯟꯖꯕ ꯑꯩꯈꯣꯏꯗꯤ ꯆꯥꯁ ꯃꯥꯡꯍꯜꯂꯦ ꯃꯣꯏꯅ
ꯃꯥꯅꯦ ꯃꯥꯅꯦ ꯃꯥꯥꯅꯦ ꯃꯣꯏꯅ ꯀꯥꯇꯨ ꯀꯥꯔꯟ ꯇꯧꯁꯟ ꯂꯨꯗꯅ꯫
ꯀꯥꯞ ꯇ ꯂꯩꯔꯦ꯫
ꯑꯗꯣ ꯅꯪ ꯕꯣ ꯑꯉꯥꯡ ꯇꯨꯏꯁꯟꯒ ꯇꯧꯕ꯭ꯔꯣ ꯀꯃꯥꯏ ꯀꯃꯥꯏꯅ ꯇꯧꯒꯦ꯫
ꯇꯧꯗꯦꯅꯦ ꯑꯗꯨ ꯇꯧꯒꯦ ꯇꯧꯅꯦ ꯑꯗꯨꯅ ꯈ꯭ꯋꯥꯏ ꯐꯔꯗꯧ ꯃꯥꯜꯂꯦꯅꯦ ꯍꯧꯖꯤꯛ ꯁꯨꯝ ꯈꯜꯂꯨ ꯈꯜꯂꯨꯕꯗ꯫
ꯐꯔꯦ ꯇꯧꯗꯦꯗ ꯑꯩꯖꯨ ꯍꯥꯟꯅ ꯇꯧꯔꯝꯕꯅꯦ ꯑꯗꯣ ꯑꯉꯥꯡ ꯂꯣꯏꯅꯕꯖꯦ ꯌꯥꯝ ꯋꯥꯏꯌꯦ꯫ ꯑꯗꯨꯗꯨꯅ ꯑꯉꯥꯡ ꯂꯣꯏꯅ ꯗꯣꯏ ꯁꯔꯨꯛꯄꯨꯗꯤ ꯐꯃꯨꯡꯗ ꯇꯨꯝꯃꯒ ꯆꯥꯔꯒ ꯂꯩꯕꯅ ꯐꯩꯌꯦꯅ ꯑꯗꯨꯃꯥꯏ ꯑꯣꯏ ꯈꯜꯂꯕ꯫
ꯈꯪꯗꯦ ꯇꯨꯏꯁꯟ ꯄꯩꯁꯥꯥꯖꯦ ꯍꯧꯖꯤꯛꯇꯤ ꯌꯥꯝ ꯌꯥꯝ ꯂꯧꯅꯔꯦꯌꯦ꯫
ꯂꯧꯅꯔꯦ ꯂꯧꯅꯔꯦ ꯑꯗꯨ ꯅꯣꯏꯗꯤ ꯑꯗꯋꯥꯏꯗꯗꯤ ꯑꯉꯥꯡ ꯇꯨꯏꯁꯟ ꯇꯧꯐꯝꯒꯤꯗꯤ ꯃꯐꯝ ꯆꯞ ꯆꯥꯔꯕꯅꯤ ꯀꯩꯅꯣ꯫ ꯃꯤ ꯎꯝ꯫ ꯃꯤ ꯌꯥꯝ ꯆꯠꯅꯕꯅꯤꯅꯦ ꯑꯗꯨꯋꯥꯏꯗ ꯍꯥꯏꯗꯤ ꯔꯦꯟꯇ ꯂꯩꯔꯒ ꯑꯗꯨꯝ ꯆꯠꯄ ꯈꯣꯠꯄ ꯏꯃꯥꯟꯅꯕ ꯌꯥꯝ ꯂꯩꯌꯦꯕꯀꯣ꯫ ꯃꯣꯏ ꯑꯗꯨꯝ ꯍꯥꯏꯗꯤ ꯑꯉꯥꯡ ꯑꯃ ꯇꯨꯏꯁꯟ ꯇꯧꯕꯗ ꯂꯨꯄꯥ ꯂꯤꯁꯤꯡ ꯃꯉꯥ ꯇꯔꯨꯛꯇꯤ ꯑꯗꯨꯝ ꯂꯧꯋꯦ ꯍꯥꯏꯕ ꯃꯉꯥ ꯇꯔꯨꯛ ꯍꯥꯏꯖꯦ ꯊꯥꯑꯝꯒꯤ ꯈ꯭ꯔꯣꯁꯇꯤ ꯑꯩ ꯀꯌꯤꯝ ꯀꯌꯤꯝ ꯇꯧꯕꯖꯨ ꯅꯠꯇꯕꯅꯤꯅ꯫ ꯑꯩꯈꯣꯏꯗꯤ ꯑꯗꯨꯝ ꯀꯣꯟꯅꯩ꯫ ꯀꯣꯟꯅꯩꯌꯦꯕ꯫ ꯊꯥ ꯑꯝꯒꯤ ꯈꯔꯣꯁ ꯂꯥꯏꯅ ꯀꯣꯅꯩ ꯑꯕ꯫ ꯑꯗꯣ ꯑꯉꯥꯡ ꯑꯅꯤꯃꯨꯛꯇꯪ꯫ ꯆꯠꯁꯜꯂꯒ꯫ ꯂꯨꯄꯥ ꯂꯤꯁꯤꯡ ꯇꯔꯥꯃꯨꯛ ꯀꯩꯃꯨꯛ꯫ ꯑꯗꯨꯅ ꯑꯗꯨꯝ ꯂꯦꯝ ꯄꯥꯖꯨ ꯀꯣꯟꯅꯕ꯫ ꯃꯔꯨꯞ ꯑꯃ ꯀꯩꯏꯝꯖꯨ ꯑꯗꯨꯝ ꯌꯥꯎꯔ ꯇꯨꯡꯖꯤꯟꯕꯖꯨ ꯑꯗꯨꯝ ꯌꯥꯏꯑꯦꯕ꯫
ꯃꯥꯅꯦ ꯃꯥꯅꯦ꯫
ꯀꯩꯅꯣ꯫
ꯑꯗꯨ ꯑꯣꯏꯅ ꯆꯠꯂꯒꯦꯅ ꯈꯜꯂꯤ ꯑꯩ ꯆꯞ ꯌꯨꯡ ꯉꯝꯃꯦ ꯑꯗꯣ ꯑꯩꯈꯣꯏꯅ ꯍꯥꯟꯅ ꯇꯨꯏꯁꯟ ꯁꯨꯝ ꯇꯧꯔꯛꯇꯃꯤꯅꯅꯦ꯫
ꯎꯝ꯫
ꯑꯗꯨ ꯍꯥꯏꯐꯦꯠꯇꯪ ꯃꯤꯉꯣꯟꯗ ꯃꯤ ꯃꯌꯨꯝꯗ ꯆꯠꯂꯨꯔꯑꯒ ꯑꯩꯈꯣꯏꯒꯤ ꯂꯠ ꯂꯠꯇꯧꯕꯤꯗꯣ ꯅꯨꯡꯉꯥꯏꯇꯦ ꯈꯤꯇꯪ꯫ ꯂꯥꯏ ꯈ ꯌꯦꯡꯉꯒ ꯆꯠ ꯇꯥꯔ ꯋꯥꯔꯤꯅꯤ ꯀ꯭ꯂꯥꯁ ꯑꯩꯈꯣꯏꯅ ꯀ꯭ꯂꯥꯁ ꯐꯥꯏꯞ ꯆꯠꯀꯦ ꯍꯥꯏ ꯈꯜꯂꯁꯤꯅꯦ ꯀꯂ꯭ꯥꯁ ꯐꯣꯏꯕ ꯀꯤ ꯃꯦꯗꯁ ꯀꯨꯝꯕ ꯑꯗꯨꯗꯗꯒꯤ ꯏꯪꯂꯤꯁꯀꯨꯝꯕ ꯀꯩꯀꯥꯗꯣ ꯃꯤꯁꯦ ꯊꯤꯔꯛꯄꯗ ꯑꯗꯨꯝ ꯑꯣꯖꯥꯗꯤ ꯃꯌꯥꯝ ꯂꯩꯕꯅꯤꯅ ꯑꯦꯛꯁꯄꯤꯔꯦꯟꯁ ꯂꯩꯕ ꯊꯤꯔꯛꯑꯦꯕ꯫
ꯎꯝ꯫
ꯑꯗꯨ ꯈꯔ ꯌꯦꯡꯉꯒ ꯆꯠꯂꯒꯦ ꯚꯥꯏ꯫ ꯑꯗꯨꯅ ꯐꯥꯗꯣ ꯃꯥꯖꯜ
ꯑꯣ ꯐꯔꯦ ꯑꯗꯨꯗꯤ ꯑꯩꯁꯨ ꯇꯨꯝꯃꯒꯦ꯫
ꯐꯔꯦ ꯐ ꯐꯔꯦꯞ
ꯎꯝ ꯍꯌꯦꯡ ꯑꯃꯨꯛ ꯄꯥꯎ ꯐꯥꯎꯅꯖꯦ꯫
ꯐ ꯐꯥꯎꯅꯔꯁꯤ ꯐꯥꯎꯅꯁꯤ꯫ ꯃꯪ ꯐꯔꯁꯤ ꯎꯝ - ꯎꯝ ꯍꯣꯏ - ꯍꯣꯏ꯫ ꯎꯝ ꯊꯝꯃꯦ- ꯊꯝꯃꯦ ꯚꯥꯏ꯫